ꯍꯜꯂꯣ
ꯑꯥꯎ ꯃꯌꯥꯝ ꯅꯨꯡꯉꯥꯏꯕ ꯅꯨꯃꯤꯠ
ꯅꯨꯡꯉꯥꯏꯕ ꯅꯨꯃꯤꯠ
ꯍꯧꯒꯠꯂꯕꯣ
ꯍꯧꯒꯠꯂꯦ ꯆꯥ ꯄꯥꯏꯒꯦ ꯇꯧꯔꯝꯕꯅꯦ ꯁꯣꯝꯗꯤ
ꯑꯩꯁꯨ ꯍꯧꯒꯠꯂꯒ ꯋꯥꯁꯞ ꯇꯧꯕ ꯂꯣꯏꯕꯗ ꯉꯥꯏꯔꯤꯗ ꯑꯩꯗꯤ
ꯑꯣ ꯑꯗꯣ ꯇꯨꯝꯕ ꯅꯨꯡꯉꯥꯏꯕ꯭ꯔꯣ ꯀꯃꯥꯏꯅ ꯇꯧꯕꯅꯣ
ꯃꯤꯅꯣ
ꯑꯩ ꯕ꯭ꯔꯦꯛꯐꯥꯁ ꯆꯥꯗ꯭ꯔꯦꯗ ꯑꯩ ꯆꯥ ꯑꯣꯏꯅ ꯊꯛꯑꯒꯦꯗ ꯈꯔ ꯉꯟꯅ ꯆꯥꯛ ꯆꯥꯒꯗꯧꯕꯀꯣ
ꯎꯝ
ꯑꯗꯨꯒꯤ ꯁꯣꯝꯗꯤ
ꯀꯔꯤ ꯆꯥꯅꯣ
ꯆꯥꯁꯦ ꯑꯩ ꯀꯩꯅꯣꯅꯦ ꯆꯥꯉꯥꯡꯅꯦꯀꯣ ꯑꯩꯗꯤ ꯆꯥꯉꯥꯡꯁꯦ ꯈꯔ ꯄꯥꯝꯕꯀꯣ ꯈꯣꯏꯒꯤ ꯒ꯭ꯔꯤꯟ ꯇꯤꯒꯤ ꯇꯥꯏꯞꯇ ꯑꯃ ꯂꯩ ꯑꯗꯨꯃꯥꯏꯅ ꯇꯧꯔꯒ ꯑꯗꯨꯒꯤ ꯑꯗꯣ ꯑꯗꯨꯝ ꯑꯩ ꯑꯗꯨꯝ ꯊꯛꯆꯔꯦ ꯌꯥꯝ ꯄꯥꯝꯕ ꯍꯥꯏꯇꯥꯔꯦꯀꯣ ꯀꯣꯐꯤꯒ ꯀꯣꯐꯤꯒ ꯔꯦꯠꯇꯤꯁꯦ
ꯍꯛꯆꯥꯡ ꯐꯥꯕꯅꯦꯗ ꯑꯗꯨꯅ
ꯍꯣꯏ ꯍꯣꯏ ꯑꯩ ꯀꯩꯅꯣꯗꯣ ꯑꯥ ꯁꯪꯒꯣꯝꯒꯤ ꯆꯥꯗꯣ
ꯎꯝ
ꯑꯩ ꯀꯌꯥ ꯄꯥꯝꯗꯕ
ꯑꫭ ꯍꯣꯏꯗ ꯁꯪꯒꯣꯝꯒꯤ ꯆꯥ ꯊꯛꯇ꯭ꯔꯁꯨ ꯑꯗꯨ ꯆꯥꯉꯥꯡꯒꯨꯝꯕ ꯊꯛꯄꯗꯣ ꯐꯔꯕꯅꯦ
ꯎꯝ ꯍꯣꯏ ꯏꯁꯥ ꯏꯁꯥꯒꯤ ꯑꯄꯥꯝꯕꯅꯦ ꯑꯗꯨꯗꯤꯀꯣ ꯅꯣꯏ ꯅꯪꯗꯤ ꯈꯪꯗꯦ
ꯑꯩ ꯑꯩꯗꯣ ꯆꯥꯗ ꯌꯥꯝ ꯉꯥꯎꯕ ꯃꯤ ꯅꯠꯇꯦ ꯃꯤꯅ ꯊꯛꯁꯦ ꯍꯥꯏꯗꯤ ꯊꯛꯄ
ꯑꯣ
ꯄꯤꯗ꯭ꯔꯒꯅ ꯊꯛꯇꯕ
ꯒ꯭ꯌꯥꯟ ꯇꯥꯔꯦ ꯒ꯭ꯌꯥꯟ ꯇꯥꯔꯦ
ꯂꯩꯗꯅ ꯃꯇꯥꯡ ꯃꯇꯥꯡ ꯑꯣꯏꯅ
ꯍ ꯇꯑꯦꯇ ꯏꯁꯥꯅ ꯁꯦꯝꯂꯒ ꯑꯩ ꯏꯆꯥ ꯈꯛꯇ ꯐꯖꯅꯒꯦ ꯊꯛꯇꯒꯦ ꯀꯥꯏ ꯈꯟꯕꯒꯤ ꯃꯤꯗꯗꯤ ꯅꯠꯇ꯭ꯔꯦꯕ
ꯍꯣꯏ
ꯎꯝ
ꯉꯥꯛ ꯏꯅꯦ ꯏꯃꯥꯟꯅꯕꯤ ꯈꯣꯏꯅ
ꯍꯥ
ꯆꯉꯥꯡ ꯆꯥꯒꯁꯦ ꯂꯦꯡꯗꯕꯤ ꯂꯩꯔꯝꯒ ꯂꯩ ꯂꯩꯗꯕꯗꯤ ꯌꯥꯗꯕꯅꯤ ꯊꯝꯃ ꯑꯗꯨꯝ ꯊꯝꯅꯤꯗꯅ
ꯑꯥ ꯁꯤꯖꯤꯟꯅꯗ꯭ꯔꯕꯣ
ꯂꯦꯡꯗꯤ ꯂꯦꯡꯗꯕ ꯃꯤꯅ ꯂꯥꯛꯑꯒ ꯊꯛꯁꯦ ꯍꯥꯏꯗꯤꯗꯤ ꯊꯛꯄ
ꯏꯁꯥꯒꯤ ꯁꯨꯝ ꯅꯨꯡꯇꯤꯒꯤꯀꯣ ꯂꯩꯗꯅ ꯏꯁꯤꯡꯗꯤ ꯊꯛꯑꯦꯗꯅꯀꯣ ꯏꯁꯤꯡ ꯍꯥꯏꯗꯤ ꯏꯁꯤꯡ ꯑꯣꯏꯒ ꯆꯥ ꯊꯛꯄꯗꯣ ꯆꯥ ꯑꯣꯏꯅ ꯑꯗꯨꯝ ꯊꯛꯄꯤꯕ꯭ꯔꯥ ꯅꯠꯇ꯭ꯔꯒ ꯏꯁꯤꯡ ꯑꯐꯨꯠꯄ ꯑꯣꯏꯅ ꯊꯛꯄꯤꯕ꯭ꯔꯥ ꯑꯗꯣ ꯅꯠꯇ꯭ꯔꯒ ꯍꯧꯖꯤꯛ ꯃꯄꯥꯟꯗꯒꯤ ꯕꯤꯁꯂꯔꯤ ꯀꯛꯊꯛꯄꯤꯕ꯭ꯔꯥ ꯀꯃꯥꯏꯅ ꯇꯧꯤꯕꯅꯣ ꯑꯗꯨꯒꯤꯅ
ꯑ ꯀꯩꯅꯣ ꯕꯤꯁꯂꯦꯔꯤꯗꯤ ꯇꯥꯡꯕ ꯃꯥꯜꯂꯦꯗ ꯑꯗꯨꯗꯤ ꯊꯛꯇꯗꯣ ꯃꯤꯅꯔꯦꯜ ꯑꯗꯨꯝ ꯂꯩꯔꯒ ꯊꯥꯛꯑꯦ
ꯁꯣꯔꯤ
ꯍꯥꯏꯔꯦ ꯍꯥꯏꯔꯦ ꯅꯨꯄꯥ ꯑꯃ ꯁꯥ ꯆꯥꯗꯣꯏ ꯃꯥꯜꯂꯦ
ꯑꯥ ꯁꯣꯔꯤ ꯁꯣꯔꯤ ꯍꯥ ꯍꯥꯏꯕꯤꯔꯛꯑꯣ ꯍꯥꯏꯕꯤꯔꯛꯑꯣ ꯑ ꯍꯥꯏꯕꯤꯛꯑꯣ
ꯂꯥꯡꯅ ꯍꯥꯞ ꯇꯣꯞꯄꯤ ꯀꯥ ꯑꯣꯏꯦꯗꯗꯤ
ꯁꯔꯤ ꯁꯔꯦ ꯁꯣꯏꯔꯦꯀꯣ ꯍꯥꯏꯕꯤꯔꯛꯑꯣꯁꯦ
ꯑꯩ ꯀꯥꯎꯈ꯭ꯔꯦꯍꯦ ꯀꯔꯤ ꯍꯥꯏꯔꯝꯕ꯭ꯔꯥ
ꯕꯤꯁꯂꯔꯤꯗꯤ ꯀꯃꯥꯏꯅ ꯇꯧ ꯀꯔꯤ ꯇꯧꯕ ꯄꯥꯝꯗꯦ ꯍꯥꯏꯅ
ꯑꯦꯦ ꯇꯥꯡꯕ ꯃꯥꯜꯦ ꯇꯥꯡꯕ ꯃꯥꯜꯂꯦ ꯈꯪꯗ꯭ꯔꯤꯌꯦ ꯑꯗꯨꯁꯨ
ꯑꯥ ꯍꯥ
ꯑꯩꯗꯤ ꯀꯩ ꯑꯗꯨꯝ ꯃꯤꯅꯔꯦꯜ ꯅꯣꯔꯃꯦꯜꯗꯨ ꯂꯩꯌꯦꯅ ꯎꯝ ꯑꯗꯨ ꯑꯗꯨ ꯈꯛꯇ ꯊꯥꯛꯑꯦ
ꯑꯣ ꯏꯁꯤꯡ ꯑꯐꯨꯠꯄꯁꯦ ꯄꯥꯛꯊꯛꯇꯦꯕ
ꯑꯐꯨꯠꯄꯁꯦ ꯊꯛꯄ ꯐꯪꯗꯦ ꯑꯐꯨꯠꯄꯗꯣ ꯈꯪꯗꯦ ꯑꯩꯈꯣꯏ ꯆꯤꯡꯅꯔ ꯃꯅꯝ ꯆꯦꯜꯂꯤꯅꯤ ꯑꯗꯨꯝ ꯎꯄꯥꯏ ꯂꯩꯇꯕꯗꯗꯤ ꯑ ꯎꯄꯥꯏ ꯂꯩꯇꯕꯗꯗꯤ ꯊꯥꯛꯑꯦ ꯑꯗꯨꯕꯨ
ꯑꯥ
ꯒꯤꯗꯃꯛꯇꯗꯤ ꯃꯅꯝ ꯂꯩꯌꯦ ꯑꯗꯨꯝ ꯍꯩꯅꯗꯦ ꯁꯣꯔ ꯍꯣꯟꯗꯕꯤ ꯊꯥꯛꯑꯦ ꯃꯔꯛꯇ ꯏꯁꯤꯡ ꯂꯩꯔꯝꯗ꯭ꯔꯗꯤ ꯊꯛꯄꯗꯣ
ꯑꯣ ꯁꯣꯝꯗꯤ ꯍꯣꯁꯇꯦꯜꯗꯒꯨꯝꯕ ꯂꯩꯕꯤꯕ꯭ꯔꯥ
ꯑꯦ ꯍꯧꯖꯤꯛꯇꯤ ꯂꯥꯏꯇꯗ ꯍ ꯍꯁꯗ ꯂꯩꯔꯃꯦꯛꯇꯤ ꯂꯩꯇꯦ
ꯁꯣꯝꯗ ꯂꯥꯏꯔꯤꯛ ꯇꯝꯃꯤꯔꯥ ꯀꯩ ꯊꯕꯛ ꯇꯧꯔꯤꯅꯣ ꯃꯧꯔꯥ ꯂꯩ ꯁꯥꯥꯔ ꯈꯤꯇꯪ ꯊꯝꯕꯤꯌꯣ ꯅꯒꯤ ꯃꯇꯥꯡꯗ
ꯂꯔꯤꯛ ꯇꯝꯗ꯭ꯔꯦ ꯂꯩꯩꯁꯥꯕꯤ ꯁꯥꯔꯤ ꯑꯣꯏꯔꯤ ꯀꯅ
ꯑꯣ ꯆꯍꯤ ꯀꯌꯥꯃꯨꯛ ꯑꯩꯈꯣꯏ ꯂꯦꯡꯒꯥꯒ ꯑꯣꯏꯗꯧꯖꯥꯔꯥ
ꯎꯝ ꯀꯌꯥ ꯃꯥꯟꯒꯦ ꯅꯪꯅ ꯈꯟꯕꯗ
ꯈꯣꯟꯗꯣ ꯇꯥꯔꯒ ꯑꯩ ꯑꯝꯇꯪ ꯒ꯭ꯦꯁ ꯇꯧꯖꯒꯦꯀꯣ
ꯍ
ꯀꯨꯟꯇꯔꯦꯠꯇꯒꯤ ꯀꯨꯟꯃꯄꯟ ꯀꯗꯥꯏ ꯃꯅꯨꯡꯗ ꯂꯩꯒꯗ꯭ꯔꯣ
ꯑꯩꯁꯦ ꯌꯥꯝ ꯑꯍꯟ ꯑꯣꯏꯔꯤ ꯑꯣꯏꯈ꯭ꯔꯖꯅꯤꯀꯣ
ꯍꯣꯏ ꯃꯣꯏꯗ
ꯑꯩ ꯇ꯭ꯋꯦꯟꯇꯤ ꯁꯤꯛꯁ ꯔꯥꯅꯤꯡ ꯑꯣꯏꯗꯣꯏꯅꯦ ꯆꯨꯝꯗꯦ ꯑꯩꯗꯤ ꯇꯋꯦ
ꯑꯍꯥꯟ ꯍꯥꯏꯕꯗ ꯑꯗꯨꯗꯤ ꯑꯉꯥꯡ ꯑꯣꯏꯔꯤ ꯍ ꯀꯩ
ꯀꯨꯟꯇ꯭ꯔꯦꯠ ꯍꯥꯏꯗꯨꯗꯤ
ꯎꯝ
ꯐꯥꯗꯧꯔꯦ ꯐꯥꯗꯧꯔꯦ
ꯎꯝ ꯐꯣꯟꯁꯨ ꯇꯥꯕꯗꯀꯣ ꯈꯤꯇꯪ ꯂꯩꯗꯅ ꯑꯩꯁꯨ ꯑꯗꯨꯝ ꯂꯦꯡꯒꯥꯅꯤꯠꯇꯕ ꯑꯃ ꯍꯥꯏꯗꯤ ꯑꯩꯅ ꯀꯨꯟꯍꯨꯝꯗꯣꯏ ꯑꯣ ꯀꯨꯟꯍꯨꯝꯗꯣꯏ ꯍꯌꯦ ꯀꯨꯟꯊ꯭ꯔꯥ ꯍꯨꯝꯗꯣꯏ
ꯀꯔꯤ ꯊꯥꯔꯇꯤ ꯊ꯭ꯔꯤ ꯍꯥꯏꯔꯣ ꯑꯠꯆꯥ ꯑꯠꯆꯥ ꯀꯔꯤ ꯀꯔꯤ ꯇꯧꯔꯒ ꯂꯩꯕ꯭ꯔꯥ ꯅꯪꯗꯤ
ꯑꯩ ꯑꯦꯛꯖꯥꯝ ꯊꯥꯖꯤꯅ ꯂꯩꯔꯤꯌꯦ ꯈꯔ ꯑꯩꯗꯣ ꯃꯄꯥꯟ ꯊꯕꯛ ꯇꯧꯔꯨꯔꯦ ꯑꯗꯣ ꯍꯜꯂꯛꯄꯀꯣ ꯑꯩꯗꯣ ꯈꯤꯇꯪ ꯇꯥꯟꯗꯩꯀꯣ
ꯊꯕꯛ ꯍꯣꯡꯣꯡꯒꯦꯅ ꯍꯜꯂꯛꯄ ꯑꯅ
ꯚꯥꯏ ꯐꯚꯥꯏ
ꯎꯝ ꯂꯥꯏꯔꯤꯛ ꯇꯝꯕꯗꯤ ꯂꯣꯏꯔꯕꯣ
ꯑꯩ ꯇꯝꯕꯕꯨꯗꯤ ꯌꯥꯕꯅꯦ ꯇꯝꯕ ꯇꯝꯗ꯭ꯔꯦꯦ ꯇꯝꯗꯕꯒꯤꯦ
ꯎꯝ
ꯑ
ꯑꯗꯣ ꯑꯩ ꯀꯩꯅꯣ ꯇꯧꯕꯅꯦ ꯑꯩ ꯊꯕꯛ ꯍꯧꯗ꯭ꯔꯤꯉꯩꯗꯀꯣ
ꯎꯝ
ꯑꯗꯨꯝ ꯍꯥꯏꯗꯤ ꯋꯥꯈꯜ ꯅꯨꯡꯉꯥꯏꯊꯣꯛꯄ ꯑꯣꯏꯅ ꯉꯍꯥꯛꯇꯪ ꯋꯥꯔꯤ ꯁꯥꯟꯅꯒꯦꯅ ꯍꯥꯏꯕꯗꯨ ꯅꯪ ꯇꯧꯔꯛꯄ ꯌꯥꯝ ꯅꯨꯡꯉꯥꯏꯔꯦꯀꯣ
ꯑꯠꯆꯥ ꯊꯕꯛ ꯆꯠꯇꯣꯏꯔꯣ ꯍꯥꯏꯁꯤꯕꯣ
ꯑꯩ ꯑꯩ ꯂꯥꯏꯔꯤꯛ ꯄꯥꯒꯦ ꯇꯧꯕꯀꯣ ꯑꯗꯨꯒꯤꯅꯤꯗ ꯍꯜꯂꯨ ꯎ ꯑꯗꯨꯒ ꯑꯩ ꯍꯣꯔꯦꯟ ꯕ꯭ꯔꯦꯛ ꯍꯥꯏꯗꯤ ꯑꯗꯨꯝ ꯕꯥꯔꯣ ꯄꯨꯡ ꯑꯃ ꯑꯗꯨꯋꯥꯏꯗ ꯑꯩ ꯑꯗꯨꯝ ꯄꯣꯊꯥꯒꯅꯦꯕꯀꯣ ꯑꯗꯨ ꯃꯇꯝꯗ ꯑꯗꯨꯝ ꯇꯧꯕꯤꯔꯛꯑꯣ ꯄꯣꯊꯥꯕ ꯄꯣꯊꯥꯔꯤꯉꯩꯗ ꯑꯩ ꯍꯥꯏꯗ
ꯅꯨꯡꯗꯥꯡ ꯅꯨꯡꯗꯥꯡꯗꯤ
ꯅꯨꯡꯗꯥꯡꯁꯦ ꯆꯥꯛ ꯆꯥꯊꯣꯛꯑꯒꯀꯣ ꯄꯨꯡ ꯇꯔꯦꯠ ꯅꯤꯄꯥꯟ ꯑꯗꯥꯏꯗꯀꯣ
ꯎꯝ
ꯅꯤꯄꯥꯟꯗꯤ ꯊꯦꯡꯃꯟꯈ꯭ꯔꯦ ꯇꯔꯦꯠ ꯄꯨꯡ ꯇꯔꯨꯛ ꯇꯔꯨꯛꯇꯒꯤ ꯅꯤꯄꯥꯟ ꯑꯋꯥꯏꯐꯥꯎ ꯃꯅꯨꯡꯁꯦ ꯑꯗꯨꯝ ꯑꯗꯨꯝ ꯍꯥꯏꯗꯤ ꯋꯥꯔꯤ ꯅꯨꯡꯉꯥꯏ ꯅꯨꯡꯉꯥꯏꯕ ꯑꯗꯨꯝ ꯁꯥꯟꯅꯕ ꯌꯥꯏꯗꯅ
ꯍꯣꯏ ꯁꯥꯟꯅꯁꯦ ꯎꯝ ꯄꯨꯡ ꯀꯌꯥꯃꯨꯛꯀ ꯂꯥꯏꯔꯤꯛ ꯄꯥꯒꯦ ꯍꯥꯏꯅꯣ
ꯑꯩ ꯍꯧꯖꯤꯛꯇꯤ ꯑꯗꯨꯝ ꯆꯪꯈ꯭ꯔꯅꯤ ꯍꯣꯏ ꯀꯩꯅꯣ ꯇꯧꯔꯒꯀꯣ ꯆꯥꯛ ꯄꯥꯏꯔꯤꯉꯩꯗ ꯉꯍꯥꯛꯇꯪ ꯀꯩꯅꯣ ꯇꯧꯒꯦꯅꯀꯣ ꯒ꯭ꯌꯥꯟ ꯇꯥ ꯈꯪꯗꯦ ꯆꯍꯤꯅꯁꯨ ꯒ꯭ꯌꯥꯟ ꯇꯥꯗꯕ ꯌꯥꯗ꯭ꯔꯕꯀꯣ
ꯌꯥꯗ꯭ꯔꯦ ꯍꯣꯏ ꯆꯍꯤ ꯁꯤꯗꯒꯤ ꯑꯩꯅ ꯉꯔꯥꯡ ꯐ꯭ꯔꯦꯟ ꯑꯃ ꯋꯥꯔꯤ ꯁꯥ ꯀꯨꯟꯊ꯭ꯔꯥ ꯌꯧꯔꯛꯑꯦꯕ
ꯎꯝ
ꯄꯥꯈꯪ ꯁꯥꯔꯛꯏꯦ ꯍꯥꯏꯕꯥꯏ ꯍ ꯑꯗꯨꯗꯤ ꯅꯨꯡꯉꯥꯏꯇꯦ ꯃꯥꯅꯥ ꯑꯩꯉꯉꯣꯟꯗ ꯎꯝ ꯅꯪꯁꯦ ꯃꯥꯧ ꯃꯥꯜꯂꯦ ꯍꯥꯏꯕ ꯑꯗꯨ ꯑꯗꯨꯒꯤ ꯑꯩꯅ ꯍꯣꯏ ꯏꯆꯥ ꯑꯅꯤ ꯁꯨꯔꯦ ꯍꯥꯏꯕ ꯅꯪꯁꯨ ꯀꯨꯟꯊ꯭ꯔꯥ ꯌꯧꯔꯕ ꯅꯠꯇ꯭ꯔꯣ ꯍꯥꯏꯔꯒ ꯑꯩꯅ ꯄꯥꯈꯪ ꯁꯥꯔꯤ ꯍꯥꯏꯔꯨꯕꯒꯤꯗ ꯊꯃꯣꯏ ꯐꯖꯥꯅꯦ ꯑꯦ ꯄꯥꯈꯪ ꯁꯖꯤꯃꯛꯇꯤ ꯍꯥꯏꯒꯅꯤꯣꯏꯅ ꯊꯝꯃꯩ ꯁꯣꯛꯑꯦ
ꯑꯣ ꯑꯩꯩꯆꯥ ꯑꯅꯤ ꯁꯨꯔꯕꯅꯦ
ꯑꯦ ꯂꯩꯁꯥꯕꯤꯅꯍꯦ ꯑꯩꯅ ꯃꯥꯅ ꯅꯪ ꯃꯥꯥꯎꯔꯥ ꯍꯥꯏꯕꯗꯒꯤ ꯑꯩꯅ ꯑꯗꯨꯝ ꯈꯥꯏꯈ꯭ꯔꯕ ꯍꯋꯥꯏ ꯃꯥꯡꯅ
ꯉꯁꯥꯏꯒꯤ ꯏꯁꯤꯡꯒꯤ ꯃꯇꯥꯡꯗꯣ ꯑꯩ ꯍꯥꯏꯈꯔ ꯍꯥꯏꯒꯦꯀꯣ
ꯎꯝ
ꯃꯤꯅꯔꯦꯜ ꯀꯥꯏꯁꯦ ꯑꯩꯈꯣꯏꯅ ꯊꯛꯄꯗꯣ ꯐꯗꯤ ꯐꯕꯅꯦ ꯍꯥꯏꯗꯤ ꯐꯨꯠꯂꯒ ꯊꯛꯄꯁꯦ ꯑꯩꯈꯣꯏ ꯐꯨꯠꯂꯒ ꯊꯛꯄꯁꯤꯀꯣ ꯐꯗꯤ ꯐꯩꯀꯣ ꯃꯔꯝꯗꯤ ꯑꯩꯈꯣꯏꯅ ꯃꯤꯠꯅ ꯎꯗꯕ ꯏꯁꯤꯡ ꯃꯅꯨꯡꯗ ꯌꯥꯎꯔꯤꯕ ꯃꯌꯥꯝ ꯑꯃꯁꯨ ꯌꯥꯎꯔꯤꯕꯅꯤꯀꯣ ꯃꯍꯤꯛ ꯃꯌꯥꯝ ꯑꯗꯨ ꯃꯌꯥꯝꯗꯨꯣ
ꯍꯥꯠꯂꯦꯕ ꯍꯥꯠꯂꯒ ꯑꯩꯈꯣꯏꯗ ꯑꯩꯈꯣꯏꯗ ꯑꯗꯨꯒꯨꯝꯕ ꯃꯍꯤꯛꯇꯣ ꯆꯪꯍꯟꯗ꯭ꯔꯦꯗꯅꯀꯣ ꯑꯩꯈꯣꯏꯒꯤ ꯀꯥꯟꯅꯕꯁꯨ ꯐꯪꯍꯧꯕ ꯑꯗꯨꯃꯥꯏꯅ ꯇꯧꯔꯦ ꯑꯗꯨꯕꯨ ꯑꯗꯨꯕꯨ ꯃꯇꯝꯒꯤ ꯃꯇꯨꯡ ꯏꯟꯅ ꯑꯗꯨꯃꯥꯏꯅ ꯏꯁꯤꯡꯁꯨ ꯈꯤꯇꯪ ꯃꯣꯠꯂꯥꯛꯑꯦꯕꯀꯣ ꯀꯣ ꯑꯗꯨꯕꯨ ꯑꯩꯈꯣꯏꯅ ꯇꯥꯏꯐꯣꯏꯗꯀꯨꯝꯕ ꯃꯂꯔꯤꯌꯥꯒꯨꯝꯕ ꯅꯥꯕꯤꯔꯒꯗꯤꯀꯣ ꯅꯥꯒꯟꯕ ꯃꯤ ꯑꯣꯏꯔꯒꯗꯤ ꯐꯨꯠꯂꯒ ꯊꯛꯄꯤꯌꯣꯅ ꯍꯥꯏꯅꯤꯡꯉꯤꯀꯣ ꯃꯁꯤ ꯐꯨꯠꯂꯒ ꯊꯛꯇꯕꯁꯦ ꯏꯁꯤꯡꯗꯨꯗ ꯌꯥꯎꯔꯛꯄ ꯃꯍꯤꯛ ꯃꯍꯤꯛ ꯑꯗꯨꯅ ꯑꯃꯨꯛ ꯑꯃꯨꯛ ꯃꯔꯝ ꯑꯣꯏꯗꯅꯀꯣ ꯑꯃꯨꯛ ꯅꯥ
ꯑꯣ ꯍꯣꯏ
ꯑꯗꯨꯕꯨ ꯏꯁꯥꯁꯦ ꯑꯉꯥꯡ ꯑꯣꯏꯔꯤꯉꯩꯗꯒꯤ ꯈꯔ ꯈꯔ ꯍꯛꯆꯥꯡ ꯐꯔꯛꯄ ꯑꯗꯨꯃꯥꯏꯅ ꯇꯧꯔꯒꯀꯣ ꯈꯤꯇꯪ ꯀꯠꯂꯛꯄ ꯃꯤ ꯑꯣꯏꯔꯒꯗꯤ ꯎꯝ ꯏꯁꯥꯥꯁ ꯁꯦ ꯌꯥꯔꯤꯕ ꯃꯈꯩꯗꯤ ꯏꯐꯨꯠꯀꯤ ꯏꯁꯤꯡꯒꯨꯝꯕꯁꯦꯛꯔ ꯊꯛꯄꯤꯔꯗꯤꯀꯣ ꯑ ꯌꯥꯝ ꯐꯒꯅꯤ ꯃꯤꯅꯔꯦꯜ ꯍꯥꯏꯕꯕꯨ ꯗꯨꯀꯥꯟꯗ ꯂꯩꯕꯗꯣ ꯅꯠꯇꯕꯀꯣ ꯑꯩꯈꯣꯏ ꯂꯩꯗꯅ ꯑꯩꯈꯣꯏ ꯆꯤꯡꯗ ꯑꯣꯏꯒꯦꯔꯥ ꯇꯝꯗ ꯑꯣꯏꯒꯦꯔꯥ ꯑꯩꯈꯣꯏ ꯏꯐꯨꯠꯀꯤ ꯏꯁꯤꯡ ꯂꯩꯗꯅꯀꯣ
ꯎꯝ
ꯏꯐꯨꯠꯀꯤ ꯏꯁꯤꯡꯁꯦ ꯊꯛꯄꯤꯕ ꯒꯨꯍꯥꯒꯤꯅꯣ ꯅꯠꯇꯦꯀꯣ ꯑꯩꯅ ꯍꯥꯏꯔꯤꯁꯤꯀꯣ
ꯅ ꯍꯥꯏꯁꯦ ꯑꯅꯧ ꯑꯐꯥꯕ ꯃꯇꯣꯝꯇ ꯊꯣꯛꯄꯗꯨ ꯍꯥꯏꯗꯤ
ꯍꯣꯏ ꯍꯣꯏ ꯍꯣꯏ ꯍꯣꯏ ꯑꯗꯨꯒꯤ ꯏꯐꯨꯠꯀꯤ ꯏꯁꯤꯡꯗꯣ ꯃꯗꯨ ꯃꯗꯨꯁꯨ ꯏꯁꯤꯡ ꯐꯕ ꯐꯠꯇꯕ ꯂꯩꯀꯣ ꯑꯗꯨꯕꯨ ꯐꯔꯦꯅ ꯑꯗꯨꯃꯥꯏꯅ ꯍꯥꯏꯅꯈ꯭ꯔꯕ ꯏꯁꯤꯡꯗꯨꯗꯤꯀꯣ ꯏꯐꯨꯠꯇꯨꯒꯤ ꯂꯥꯛꯄꯗꯨꯗꯤ ꯈ꯭ꯋꯥꯏ ꯕꯦꯁꯅꯦ ꯈ꯭ꯋꯥꯏ ꯈ꯭ꯋꯥꯏꯗꯒꯤ ꯐꯕꯅꯦ ꯃꯤꯗꯤꯀꯣ ꯃꯤ ꯑꯩ ꯀꯩꯅꯣꯝ ꯍꯥꯏꯒꯦ ꯃꯤꯗꯤꯀꯣ ꯃꯤꯗꯤ ꯃꯤꯗꯤ ꯂꯗꯥꯛꯇ ꯀꯥꯏꯁꯦ ꯍꯧꯖꯤꯛ ꯑꯩ ꯑꯁꯣꯝꯗ ꯃꯄꯥꯟꯗ ꯂꯩꯔꯣꯏꯕꯀꯣ ꯑꯗꯨꯀꯥꯟꯗ ꯑꯩꯅ ꯊꯦꯡꯅꯔꯛꯄ ꯑꯁ ꯃꯣꯏꯗꯤ ꯎꯆꯨꯒꯁꯦ ꯅꯪꯁꯨ ꯎꯔꯝꯒꯅꯤꯀꯣ ꯂꯗꯥꯛ ꯍꯣꯏ ꯑꯁꯣꯝꯗ ꯃꯣꯏ ꯀꯝꯕꯨꯨꯁꯦ ꯃꯣꯏꯁꯦ ꯀꯃꯥꯏ ꯇꯧꯒꯦ ꯍꯥꯏꯕꯗꯀꯣ ꯃꯣꯏꯗꯤ ꯏꯁꯤꯡ ꯐꯨꯠꯂꯒ ꯊꯛꯇꯦ ꯃꯣꯏꯗꯤ ꯗꯥꯏꯔꯦꯛ ꯃꯣꯏꯗꯒꯤ ꯆꯤꯡꯗꯒꯤ ꯂꯥꯛꯄ ꯏꯁꯤꯡꯗꯣ ꯗꯥꯏꯔꯦꯛ ꯑꯗꯨꯝ ꯊꯛꯄꯅꯦ ꯃꯣꯏꯗꯤ ꯑꯗꯨꯅꯀꯣ ꯍꯛꯆꯥꯡꯁꯨ ꯐꯕ ꯍꯦꯜꯂꯦ ꯀꯨꯆꯨ ꯀꯨꯃꯦꯟꯁꯨ ꯊꯣꯛꯑꯦꯀꯣ ꯑꯗꯨꯒ ꯅꯥ ꯄꯈꯣꯠꯄꯁꯨ ꯂꯩꯇꯦ ꯃꯣꯏꯗꯤ ꯆꯤꯡ ꯎꯟ ꯃꯔꯛꯇ ꯂꯩꯕꯅꯤꯅꯀꯣ ꯑꯥꯏꯁ ꯃꯔꯥꯛꯇ ꯑꯗꯩ ꯍꯣꯁꯄꯤꯇꯥꯜꯒꯨꯝꯕ ꯀꯔꯤ ꯀꯔꯤ ꯂꯥꯏꯌꯦꯡꯕ ꯃꯐꯝ ꯀꯩꯀꯩꯁꯨ ꯌꯥꯝ ꯐꯖꯅ ꯂꯩꯕ ꯅꯠꯇ꯭ꯔꯦꯕ ꯑꯗꯨꯕꯨ ꯐꯥꯕ ꯍꯥꯏꯕ ꯃꯣꯏꯁꯦ ꯍꯛꯆꯥꯡ ꯐꯕꯅꯤꯅ ꯑꯗꯨ ꯇꯣꯏꯅ ꯆꯠꯅꯤꯡꯉꯥꯏꯁꯨ ꯗꯔꯀꯥꯔ ꯂꯩꯇ꯭ꯔꯦ ꯅꯠꯇ꯭ꯔꯥ ꯑꯗꯨꯅ ꯏꯁꯤꯡꯒꯨꯝꯕꯁꯦ ꯁꯪꯒꯣꯝꯒꯨꯝꯕꯁꯦ ꯌꯥꯔꯤꯕ ꯃꯈꯩꯗꯤ ꯐꯨꯠꯇꯕꯤꯗ ꯊꯛꯄ ꯗꯥꯏꯔꯦꯛ ꯁꯨꯝꯗꯣꯛꯄꯗꯣ ꯊꯛꯄꯤꯕ ꯋꯥꯀꯣꯟꯃꯛꯇꯗꯀꯣ ꯑꯗꯨꯃꯥꯏꯅ ꯇꯧꯕꯁꯦ ꯑꯁ ꯀꯨꯆꯨꯒ ꯑꯩꯈꯣꯏ ꯍꯛꯆꯥꯡꯗꯗꯤꯀꯣ ꯍꯥꯏꯗꯤ ꯃꯅꯨꯡꯗ ꯏꯁꯤꯡꯗ ꯌꯥꯎꯔꯤꯕ ꯑꯁꯦꯡꯕ ꯃꯤꯅꯔꯦꯜꯗꯣ ꯑꯗꯨꯗ ꯌꯥꯎꯋꯦꯕ
ꯑ ꯑ
ꯇꯥꯕ꯭ꯔꯥ
ꯑꯧ ꯑꯧ
ꯑꯗꯨꯃꯥꯏꯅ ꯇꯧꯔꯒ ꯑꯗꯨꯅ ꯌꯥꯝ ꯑꯗꯣ ꯉꯁꯥꯏ ꯃꯤꯅꯔꯦꯜꯒ ꯍꯥꯏꯕꯗꯣ ꯑꯗꯨ ꯌꯥꯝ ꯐꯕꯅꯦꯕꯨꯗꯤ ꯑꯩꯈꯣꯏꯅ ꯁꯨꯃꯥꯏꯅ ꯊꯛꯄ ꯉꯝꯂꯒꯗꯤꯀꯣ ꯃꯤꯅꯔꯦꯜ ꯑꯁꯦꯡꯕꯗꯣ ꯏꯐꯨꯠꯇꯒ ꯂꯩꯌꯦꯕꯀꯣ ꯑꯗꯒꯤꯗꯤ ꯆꯤꯡꯗꯒꯤ ꯂꯥꯛꯄ ꯑꯗꯨꯝ ꯃꯌꯥꯝꯅꯣ ꯂꯩ ꯐꯨꯗ ꯈꯔꯗꯤ ꯐꯨꯠꯀꯗꯤ ꯑꯩꯈꯣꯏꯗ ꯉꯁꯥꯏ ꯃꯍꯤꯛ ꯃꯌꯥꯝ ꯑꯃ ꯁꯤ ꯍꯥꯏꯕꯗꯨꯗ ꯑꯩꯈꯣꯏꯗ ꯀꯥꯟꯅꯕ ꯃꯌꯥꯝꯗꯁꯨ ꯑꯃꯨꯛ ꯁꯤꯗꯣꯏꯅꯦꯕ
ꯑꯍꯣꯏ ꯑꯣꯏꯗꯤ ꯑꯣꯏꯌꯦ ꯎꯝꯝ ꯆꯨꯝꯃꯦ
ꯑꯗꯨꯒ ꯃꯅꯥ ꯃꯁꯤꯡꯁꯨ ꯃꯅꯥ ꯃꯁꯤꯡ ꯑꯣꯏꯒꯦꯔꯥ ꯑꯃ ꯑꯣꯏꯒꯦꯔꯥ ꯌꯥꯔꯤꯕ ꯃꯈꯩꯗꯤ ꯑꯩꯈꯣꯏꯅ ꯐꯨꯠꯂꯒ ꯆꯥꯔꯤꯕꯗꯣ ꯃꯗꯨ ꯑꯁꯦꯡꯕꯗꯤ ꯐꯗꯤ ꯐꯗꯕꯅꯦ ꯐꯠꯇꯕꯅꯦ ꯍꯥꯏꯕꯗꯤ ꯐꯨꯠꯄ ꯀꯥꯟꯗ ꯑꯩꯈꯣꯏꯗ ꯀꯥꯟꯅꯕ ꯃꯌꯥꯝꯗꯣ ꯑꯃꯨꯛ ꯁꯤꯗꯣꯏꯅꯦꯕꯀꯣ ꯍꯥꯏꯗꯤ ꯑꯦꯛꯇꯤꯞ ꯑꯣꯏꯔꯛꯇꯣꯏꯅꯦ ꯑꯦꯛꯇꯤꯞ ꯑꯣꯏꯔꯣꯏꯗꯣꯏꯅꯦꯕ ꯑꯗꯨꯅ ꯑꯩꯈꯣꯏꯅ ꯆꯥꯕꯕꯨꯗꯤ ꯅꯨꯡꯉꯥꯏꯕꯀꯣ ꯐꯨꯠ ꯈꯔꯗꯤꯀꯣ ꯑꯗꯣ ꯎ ꯑꯩꯈꯣꯏꯅ ꯀꯦꯔꯣꯠꯀ ꯀꯣ ꯒꯖꯔꯒꯗꯣ ꯑꯩꯈꯣꯏꯅ ꯐꯨꯠꯂꯒ ꯆꯥꯔꯤꯗꯣ ꯑꯗꯨꯗꯤ ꯌꯥꯝ ꯁꯣꯏꯕꯅꯦꯀꯣ ꯑꯩꯈꯣꯏꯅ ꯊꯥꯕꯤꯒꯁꯦ ꯑꯩꯈꯣꯏꯅ ꯑꯔꯣ ꯍꯥꯏꯗꯤ ꯀ